ꯑꯣ ꯇꯥꯕ꯭ꯔꯣ
ꯑꯣ ꯇꯥꯢ ꯇꯥꯏ ꯇꯥꯕ꯭ꯔꯣ
ꯇꯥꯔꯦ ꯇꯥꯔꯦ
ꯑꯣ ꯀꯗꯧꯔꯝꯃꯤꯅꯣ
ꯀꯩꯗꯧꯔꯨꯅꯤ ꯐꯝꯕꯒ ꯆꯠꯄꯒ ꯇꯧꯕ ꯎꯄꯥꯏ ꯂꯩꯇꯦ ꯐꯝꯃꯦ ꯀꯥꯡ ꯆꯤꯛꯏꯗꯣ
ꯑꯩ ꯒꯥꯔꯤꯗꯣ ꯂꯩꯔꯨꯔꯦ ꯂꯩꯔꯨꯗꯩ ꯑꯃꯨꯛ ꯑꯣ ꯃꯣꯏ ꯒꯥꯔꯤꯗꯣ ꯊꯥꯎꯗꯤ ꯌꯥꯝ ꯌꯥꯎꯔꯛꯇꯦꯕ ꯃꯣꯏꯒꯤꯗꯣ
ꯌꯥꯎꯗꯕꯅꯦ ꯂꯨꯄꯥ ꯌꯥꯡꯈꯩꯒꯤꯔꯥ ꯀꯩꯅꯣ
ꯑꯗꯩꯗꯤ ꯇꯤꯡ ꯇꯤꯡ ꯇꯤꯡ ꯇꯤꯡ ꯊꯥꯎ ꯌꯥꯎꯗꯕꯩ ꯆꯣꯡꯉꯣ ꯇꯧꯔꯦ ꯑꯗꯨ ꯍꯕꯥꯜꯗ ꯊꯥꯎ ꯌꯥꯎꯗ꯭ꯔꯦ ꯍꯥꯏꯔꯦ
ꯎꯝ
ꯐꯔꯦ ꯑꯗꯨꯗꯤ ꯄꯣꯠ ꯑꯃꯨꯛ ꯄꯥꯏꯔꯁꯦꯅ ꯇꯧꯔ ꯃꯣꯏꯗ ꯑꯃꯨꯛ ꯇꯪꯈꯥꯏ ꯑꯃꯃꯨꯛ ꯄꯥꯏꯔꯦ ꯆꯥꯛ ꯑꯃꯨꯛ ꯆꯥꯔꯦ ꯊꯣꯛꯂꯛꯄꯗ ꯊꯥꯎ ꯍꯥꯟꯕꯗ ꯆꯧꯉꯥ ꯆꯧꯉꯥꯒꯤ ꯆꯞ ꯆꯥꯅ ꯍꯥꯜꯂꯦꯕ
ꯑꯩ ꯆꯥꯝꯃ꯭ꯔꯤ ꯌꯥꯡꯈꯩꯀꯤ ꯍꯥꯟꯕꯗ ꯊꯥꯎꯛ ꯄꯥꯏ
ꯅꯪ ꯑꯍꯥꯟꯕ ꯊꯧꯗꯣꯛꯄꯗꯣ ꯍꯥꯟꯗ꯭ꯔꯣ ꯊꯥꯎ
ꯆꯝꯔꯤ ꯌꯥꯡꯈꯩꯒꯤ ꯍꯥꯜꯂꯦ
ꯑꯣ ꯑꯩꯗꯨꯅ ꯑꯃꯨꯛ ꯐꯔ ꯁꯔꯛꯑꯣ ꯀꯩꯅꯣꯟꯗꯒꯤ ꯊꯣꯛꯄ
ꯎꯝ ꯑꯗꯨꯅꯋꫭꯟ ꯑꯩꯗꯤ ꯀꯨꯏ ꯑꯩꯗꯤ ꯑꯩꯗꯤ ꯈꯨꯌꯥꯊꯣꯡꯗꯒꯤ ꯂꯧꯔꯨꯔꯒ ꯑꯗꯨꯝ ꯍꯜꯂꯒ ꯁꯨꯝ ꯑꯦ ꯌꯨ ꯁꯤꯗ ꯍꯥꯟꯕꯅꯤꯅꯀꯣ
ꯎꯝ
ꯊꯧꯗ꯭ꯔꯦ
ꯄꯨꯡꯇꯦꯡ ꯇꯦꯡꯒꯩ ꯇꯧꯔꯝꯃꯅꯦꯕ ꯑꯩ ꯆꯧꯉꯥ ꯆꯞ ꯆꯥ ꯆꯜꯂꯤꯗꯣ ꯑꯣꯏꯜ ꯄꯝꯗ ꯀꯥꯞꯄꯦꯕ ꯆꯧꯉꯥꯒꯤ ꯆꯞ ꯆꯥꯅ ꯀꯥꯞꯄꯦꯕ ꯑꯗꯨ ꯉꯁꯤ ꯃꯨꯛ ꯍꯥꯟꯕꯗꯕꯨꯗꯤ ꯆꯍꯨꯝ ꯆꯍꯨꯝ ꯃꯔ ꯐꯨ ꯆꯥꯝꯔꯤꯕꯧ ꯍꯥꯟꯕ ꯌꯥꯎꯒ꯭ꯔꯦ
ꯅꯣꯏ ꯏꯟꯖꯤꯟ ꯏꯟꯖꯤꯟꯗꯣ ꯅꯨꯡꯉꯥꯏꯔꯒ ꯊꯥꯎꯗꯣ
ꯎꯝ
ꯊꯥꯎꯗꯣ ꯌꯥꯔꯤꯉꯩ ꯈꯣꯏꯒꯤ ꯅꯣꯏ ꯊꯥꯎ ꯃꯤꯇꯔ ꯑꯃ ꯀꯥꯞꯕꯒꯒ ꯃꯆꯩ ꯑꯃ ꯂꯩꯕꯒꯗꯣ
ꯑ
ꯑꯗꯨ ꯂꯩꯍꯟꯒꯅꯣꯕ ꯃꯆꯩ ꯑꯅꯤꯒꯤ ꯆꯥꯡ ꯊꯝꯃꯣꯕ ꯍꯥꯏꯕꯗꯤ ꯅꯣꯏꯒꯤꯗꯤ ꯇꯁꯦꯡꯅ ꯍꯥꯏꯕ ꯁꯦꯡꯅ ꯍꯥꯏꯕ ꯇꯨꯂꯨ ꯇꯨꯂꯨ ꯌꯥꯎꯕꯅꯦꯕ ꯅꯣꯏꯗꯤ
ꯑꯩ ꯑꯃꯨꯛꯇꯪ ꯅꯍꯥꯟꯒꯩ ꯍꯜꯂꯛꯈꯤꯕ ꯊꯥꯎꯗꫭ ꯑꯃꯨꯛꯇꯪ ꯈꯝ ꯊꯦꯡ ꯂꯣꯏꯁꯤꯜꯍꯟꯁꯤꯔꯥꯅ ꯈꯜꯂꯤ
ꯐ ꯐꯠꯇꯦ ꯑꯗꯨ
ꯅꯣꯏꯗꯤ ꯇꯨꯂꯨ ꯌꯥꯎꯕꯅꯤꯅꯀꯣ
ꯑꯣ
ꯇꯨꯂꯨ ꯕꯦꯔꯥ ꯂꯥꯛꯀꯅꯦꯕ ꯇꯨꯂꯨꯗꯒꯤ ꯊꯥꯎ ꯈꯥꯏꯔꯒ ꯊꯥꯗꯔꯛꯄꯅꯤꯅꯀꯣ
ꯎꯝ
ꯇꯨꯜꯂꯨꯗꯨꯅ ꯑꯃꯨꯛ ꯂꯥꯝ ꯐꯪꯉꯛꯇ꯭ꯔꯗꯤ ꯇꯨꯜꯂꯨ ꯁꯣꯂꯛꯀꯅꯤ ꯑꯃ ꯁꯣꯛꯂꯛꯀꯅꯤ ꯂꯣꯏ ꯁꯣꯛꯂꯛꯀꯅꯦ
ꯑꯩ ꯈꯟꯂꯤꯖꯤꯅ ꯑꯦꯁ ꯅꯍꯥꯟꯗꯩ ꯍꯥꯜꯂꯛꯏ ꯊꯥꯎ ꯃꯈꯥꯒꯤꯁꯨ ꯑꯗꯨꯝ ꯌꯥꯎ ꯂꯩꯔꯝꯃꯅꯤ ꯑꯝꯇ ꯂꯣꯏꯁꯟ ꯈꯝꯊꯦꯡ ꯂꯣꯏꯁꯜ
ꯏꯁ ꯅꯪꯅ ꯅꯪꯅ ꯍꯥꯜꯂꯤꯗꯤ ꯆꯞ ꯃꯥꯟꯅꯗ꯭ꯔꯣ ꯗꯨꯗꯤ
ꯆꯞꯄꯨꯗꯤ ꯃꯥꯟꯅꯩꯌꯦ ꯈꯝꯊꯦꯡꯅ ꯂꯣꯏꯁꯤꯂꯒ ꯑꯅꯧꯕ ꯑꯣꯏꯅ
ꯅꯪꯅ ꯅꯪꯅ ꯅꯪꯅ ꯍꯥꯜꯂꯤꯗꯨꯒ ꯑꯃꯗꯨꯒ ꯃꯤꯛꯁ ꯇꯧꯁꯟꯅꯩꯗꯣ ꯆꯞ ꯃꯥꯟꯅꯗ꯭ꯔꯕ ꯊꯥꯎꯗꯣ
ꯑꯦ ꯇꯧꯕ ꯑꯗꯨ ꯇꯥꯔꯁꯨ ꯁꯨꯝ ꯂꯩꯗꯅ ꯇꯧꯔꯒ ꯍꯥꯟꯅꯒꯤ ꯁꯨꯝ ꯆꯍꯤꯃꯨꯛꯀ ꯐꯥꯖꯤꯜꯂꯛꯄ ꯊꯥꯎꯗꫭ ꯁꯨꯝ‌ ꯃꯤꯛꯁ ꯇꯧ ꯇꯧꯔ ꯌꯥꯎꯔꯦꯕ ꯋꯥꯈꯟꯗꯣ
ꯑꯗꯨ ꯑꯗꯨꯝꯃꯥꯏꯅ ꯇꯦꯡꯉꯦ ꯑꯗꯨ ꯑꯗꯨꯗꯤ ꯇꯦꯡꯊꯣꯛ ꯇꯥꯕ
ꯀꯩꯅꯣꯒꯤ ꯑꯈꯣꯏꯁꯤ ꯊꯥꯎ ꯌꯥꯎꯗꯕꯁꯦ ꯅꯤꯛꯑ ꯌꯦꯡꯉꯀꯥꯟꯗ ꯂꯤꯇꯔꯃꯨꯛꯀꯤ ꯆꯥꯡ ꯑꯗꯨꯝ ꯖꯣꯛ ꯖꯣꯛ ꯂꯥꯎꯋꯒ ꯌꯥꯎꯋꯦꯕ ꯑꯗꯨꯝ
ꯌꯥꯎꯕꯅꯦ ꯌꯥꯎꯕꯅꯦ ꯑꯈꯣꯏꯒꯤ ꯈꯣꯏꯒꯤ ꯊꯥꯎꯖꯦ
ꯑꯪ
ꯊꯥꯎ ꯊꯥꯎ ꯍꯥꯜꯂꯤꯁꯦ ꯑꯩꯈꯣꯏ ꯐꯤꯠ ꯐꯤꯠ ꯂꯪꯕꯒ ꯃꯥꯟꯗ꯭ꯔꯣ
ꯑꯧ
ꯃꯣꯏ ꯇꯦꯡꯀꯤꯗ ꯊꯥꯗꯔꯀꯥꯟꯗ ꯇꯦꯡꯀꯤꯒꯤ ꯇꯦꯡꯀꯤꯗꯨꯁꯨ ꯑꯃꯣꯠꯄ ꯌꯥꯝ ꯌꯥꯎꯋꯦꯕ
ꯎꯝ
ꯁꯤꯗꯤ ꯃꯣꯏꯅ ꯑꯥ ꯇꯦꯡꯀꯤ ꯆꯜꯂ ꯇꯧꯔꯤꯗꯣ ꯑꯗꯨꯅ ꯇꯤꯡꯀꯤ ꯆꯠꯂꯒ ꯂꯩꯕꯁꯦ ꯑꯈꯣꯢ ꯇꯁꯦꯡꯅ ꯍꯥꯏꯔꯕꯗ
ꯐꯠꯇꯦꯕ ꯐꯠꯇꯦꯕ ꯑꯗꯨꯗꯨꯅ ꯇꯦꯡꯀꯤ ꯕꯦ ꯕꯦ ꯕꯦꯔꯥ ꯀꯥꯔꯛꯑꯗꯤ ꯗꯤ ꯇꯦꯡꯀꯤꯒꯁꯦ ꯁꯦꯡꯗꯣꯛꯅꯩꯑꯕ
ꯎꯝ
ꯑꯗꯨꯃꯥꯏ ꯑꯝ ꯇꯧ ꯇꯧꯅꯕꯅꯤꯗ ꯑꯗꯣ ꯅꯪꯅ ꯉꯁꯤ ꯈꯪꯒꯗꯕꯅꯀꯣ ꯇꯕ꯭ꯔꯥ ꯃꯣꯏ ꯃꯣꯏꯁꯨ ꯄꯤꯕꯨꯗꯤ ꯄꯤꯗꯕꯅꯦꯕ ꯑ ꯊꯥꯎ ꯊꯥꯎ ꯍꯥꯜꯂꯀꯥꯟꯗ ꯊꯥꯎ ꯍꯥꯜꯂꯀꯥꯟꯗ ꯃꯣꯏꯒꯤ ꯇ꯭ꯔꯛꯀꯨꯝꯕ ꯊꯧꯖꯤꯜꯂꯒ ꯊꯥꯎ ꯊꯥꯔꯝꯃꯕ
ꯑꯥꯎ
ꯑꯗꯨꯒꯤ ꯑꯗꯨꯒꯤ ꯍꯧꯖꯤꯛꯇꯣ ꯑꯃꯨꯛ ꯊꯥꯎ ꯍꯥꯜꯂꯨꯔꯅꯨ ꯃꯇꯝ ꯅꯨꯃꯤꯠ ꯄꯨꯡꯈꯥꯏ ꯑꯃ ꯂꯩꯔꯒ ꯄꯨꯡ ꯑꯃ ꯂꯩꯔꯀꯥꯟꯗ ꯍꯥꯜꯂꯣꯕ ꯍꯥꯟꯒꯦꯁꯨ
ꯍꯦꯛ ꯊꯥꯗꯕꯩꯗꯣ ꯅꯩꯕꯗꯣ
ꯎꯝ ꯅꯩꯕꯗꯣ ꯃꯈꯥꯗꯣ ꯀꯔꯤ ꯍꯥꯏꯇꯥꯔꯦꯅꯦ ꯑꯈꯣꯏꯒꯤ ꯂꯩꯅꯥꯡ ꯅꯨꯡꯅꯥꯡ ꯍꯥꯏꯗꯤ ꯃ-ꯃ-ꯃ ꯏꯁꯤꯡ ꯅꯨꯡꯁꯤꯡ ꯃꯌꯥꯝ ꯌꯥꯎꯕꯅꯦꯕ
ꯑꯩ ꯅꯣꯡꯃ ꯈꯪꯉꯤꯕꯅꯤ ꯀꯩꯅꯣ ꯏꯕꯥꯏ ꯑꯩꯒ ꯒꯥꯔꯤ ꯁꯦꯝꯕ ꯆꯠꯂꯦ ꯁꯤꯒꯤ ꯔꯤꯝꯁ ꯀ꯭ꯋꯥꯇꯔꯒꯤꯗ ꯃꯣꯏ ꯈꯪꯅꯕꯒꯤꯗ
ꯑꯗ
ꯆꯠꯂꯀꯥꯟꯁꯤꯒ ꯀꯔꯤ ꯍꯥꯏꯇꯥꯔꯦ ꯊꯥꯎꯖꯦ ꯃꯣꯏꯅꯗꯤ ꯏꯁꯤꯡꯁꯨ ꯆꯪꯗꯕꯅꯤ ꯀꯩꯁꯨ ꯇꯧꯗꯕꯅꯤꯗꯤ ꯍꯥꯏꯕ ꯑꯗꯣ ꯊꯥꯎꯖꯦ ꯇꯦꯡꯀꯤꯖꯦꯁꯤ ꯁꯦꯡꯗꯣꯛꯑꯀꯥꯟꯗ ꯊꯥꯎ ꯇꯦꯡꯀꯤꯁꯦ ꯂꯧꯊꯣꯛꯑ ꯁꯦꯡ ꯁꯦꯡꯗꯣꯛꯑꯀꯥꯟꯗ ꯍꯦꯛꯇ ꯏꯁꯤꯡꯖꯤ ꯏꯁꯤꯡꯁꯤꯅ ꯊꯟꯕ ꯑꯣꯏ ꯂꯩꯔꯝ ꯏꯌꯥꯕ ꯍꯥ-ꯍꯥ
ꯊꯥꯎꯖꯦ ꯏꯁꯤꯡ ꯏꯁꯤꯡꯁꯨ ꯍꯥꯞꯄꯦꯗꯥꯏꯅꯦ
ꯏꯁꯤꯡ ꯍꯥꯏ ꯏꯁꯤꯡ ꯍꯥꯞꯄꯤꯅꯤ ꯃꯈꯥꯗ ꯑꯩꯈꯣꯏꯒꯤ ꯂꯤ ꯂꯦꯡꯉꯣꯏꯒꯁꯨ ꯍꯥꯞꯄꯤꯅꯤ ꯃꯈꯥꯗ
ꯎꯝ
ꯍꯥꯏꯗꯤ ꯃꯥꯒꯤ ꯊꯣꯛ ꯃꯃꯣꯢ ꯊꯣꯛꯇꯅꯕ ꯍꯥꯏꯗꯤ ꯂꯩꯗꯅ
ꯐꯤꯜꯇꯔꯒꯤ ꯁꯨꯌꯥꯢꯟ ꯊꯝꯃꯤꯅꯦꯕ ꯍꯥꯏꯗꯤ ꯃꯈꯥꯗꯗꯤ ꯂꯩꯉꯣꯏꯁꯤꯗꯤ ꯐꯝꯖꯤꯜꯍꯜꯂꯤꯗꯅ ꯑꯐꯠꯇꯕꯗꯣ
ꯑꯣ
ꯑꯗꯨꯅꯤꯗ ꯃꯣꯏꯅ ꯇꯧꯔꯤꯗꯣ
ꯀꯩꯅꯣ ꯊꯥꯎꯒ ꯢꯁꯤꯡꯒ ꯇꯣꯠꯅ ꯌꯥꯗꯅꯤꯅ ꯊꯥꯎꯅ ꯃꯊꯛ ꯂꯩꯈꯤꯅꯤꯕ
ꯎꯝ ꯑꯗꯨꯅ ꯃꯣꯏꯅ ꯑꯃꯨꯛ ꯊꯥꯎ ꯊꯥꯗꯔꯒ ꯑꯃꯨꯛ ꯍꯥꯜꯂꯛꯄ ꯄꯨꯡꯈꯥꯏ ꯑꯃ ꯂꯩꯕ ꯈꯣꯠꯄ ꯍꯥꯏꯗꯨꯗꯤ ꯍꯥꯜꯔꯀꯥꯟꯗ ꯊꯥꯗꯕ ꯖ꯭ꯔꯣꯡ ꯊꯥ ꯄꯨꯡꯈꯥꯏ ꯑꯃꯒ ꯑꯗꯨꯛ ꯆꯥꯎꯕ ꯇꯦꯡꯀꯤꯗꯨ ꯕ꯭ꯔꯣꯡ ꯊꯥꯗꯕ ꯄꯨꯡꯈꯥꯏ ꯑꯃ ꯑꯗꯨꯗꯤ ꯀꯩꯁꯨ ꯐꯝꯊꯕ ꯉꯝꯗꯦꯗꯅ ꯗꯨꯒꯤ ꯋꯥꯅꯤꯗ
ꯑꯗꯨꯃꯥꯏꯅ ꯇꯧꯔ ꯍꯥꯟꯕ ꯑꯗꯤ ꯃꯈꯥꯒꯤ ꯃꯌꯥꯝꯗꯣ ꯂꯣꯏ ꯅꯩꯈꯥꯏꯔꯒꯤ ꯇꯥꯏꯃꯤꯡꯗ ꯍꯥꯟꯕ ꯑꯣꯏꯔꯝꯒꯅꯦꯕ
ꯎꯝ ꯍꯥꯏ ꯖꯣꯔ ꯀꯥꯞꯊꯔꯤꯗꯦꯅ ꯀꯥꯞꯊꯔꯒ ꯅꯩꯔꯛꯏꯅꯤꯅ ꯄꯣꯠꯇꯣ ꯌꯦꯡꯗꯣ ꯌꯦꯡꯗꯣ ꯊꯥꯎꯕꯨ ꯊꯥꯎ ꯌꯨꯕ ꯈꯣꯠꯄ ꯑꯝꯇ ꯌꯦꯡꯊꯣꯛ ꯌꯦꯡꯗꯣꯛꯑꯒ ꯊꯥꯎ ꯒꯥꯔꯤꯗꯣ ꯍꯜꯂꯤꯕꯅꯤꯅ ꯄꯥꯝꯃꯨꯏꯗꯅ
ꯑꯩꯅ ꯈꯜꯂꯤꯖꯦ ꯀꯩꯅꯣ ꯇꯧꯔꯒ ꯊꯥꯎꯖꯦ ꯑꯩ ꯁꯥꯔꯚꯤꯁꯁꯦ ꯀꯩꯅꯣꯅꯤ ꯏꯟꯖꯤꯟ ꯑꯣꯢꯅꯤ ꯒꯤꯌꯥꯔ ꯑꯣꯏꯅꯤ ꯑꯝꯇꯪ ꯁꯤꯟꯗꯣꯛꯇꯗꯤ ꯋꯥꯈꯟꯗꯤ ꯏꯅꯨꯡ ꯅꯨꯡꯉꯥꯏꯇ꯭ꯔꯦꯕ
ꯎꯝ
ꯊꯧꯕ ꯈ꯭ꯋꯥꯏ ꯅꯨꯡꯉꯥꯏꯕ ꯊꯥꯎ ꯐꯨꯟꯗ ꯍꯥꯞꯄꯁꯨ ꯊꯧꯕ ꯅꯨꯡꯉꯥꯏꯇꯦꯕ
ꯀꯩꯗꯧꯒꯦ
ꯆꯩ ꯑꯃꯒ ꯇꯥꯔꯛꯄ ꯑꯅꯤꯒ ꯇꯥꯔꯛꯄꯩꯗꯨꯗꯤ ꯒꯥꯔꯤꯖꯦ ꯊꯧꯕ ꯃꯣꯜꯂꯦꯕ ꯅꯨꯡꯉꯥꯏꯑꯦꯕ ꯊꯧꯕ
ꯍꯦ ꯋꯥꯈꯟꯅ ꯑꯣꯢꯔꯝꯒꯅꯤꯗ
ꯁꯨꯝ ꯋꯥꯈꯜꯗꯅꯦ ꯑꯍꯥꯟꯕ ꯐꯨꯟ ꯍꯥꯟꯖꯤꯟꯕꯗ ꯑꯁ ꯉꯔꯪ ꯉꯪꯈꯠꯄꯩ ꯇꯥꯏꯞ ꯇꯧꯔꯒ ꯁꯨꯝ ꯅꯨꯡꯉꯥꯏꯇꯕꯩ ꯇꯥꯢꯞ ꯇꯧ ꯃꯆꯩ ꯑꯃꯒ ꯇꯥꯔꯛꯄ ꯑꯅꯤꯒ ꯇꯥꯔꯛꯄ ꯑꯗꯨꯗꯒꯤ ꯒꯥꯔꯤꯖꯦ ꯀꯩ ꯍꯥꯏꯅꯤ ꯏꯃꯣꯟꯒ ꯃꯣꯟꯕꯩ ꯇꯥꯢꯞ ꯇ ꯅꯨꯡꯉꯥꯏꯕꯤꯗꯣ ꯑꯗꯨꯃꯥꯏꯅ ꯇꯧꯋꯦꯕ
ꯑꯗꯨꯅꯦ ꯑꯩꯈꯣꯏꯅꯒ ꯁꯥ ꯁꯥꯕꯤꯁꯤꯡ ꯆꯠꯄ ꯈꯣꯠꯄ ꯆꯠꯂꯀꯥꯟꯗ ꯃꯣꯏꯅ ꯃꯅꯨꯡꯗ ꯊꯧꯖꯤꯟꯒꯔꯕꯅꯤꯅ ꯑꯦ ꯁꯤꯜꯂꯤꯕ ꯁꯤꯟꯗ꯭ꯔꯤꯕꯁꯨ ꯈꯪꯗꯦ ꯋꯥ ꯏꯌꯥꯔꯐꯤꯠꯇꯔꯗ
ꯑꯣ
ꯏꯌꯔꯐꯤꯜꯇꯔ ꯁꯤꯂꯤꯔ ꯁꯤꯟꯗ꯭ꯔꯤꯔꯁꯨ ꯈꯪꯗꯦ ꯀꯥꯝꯊꯣꯛꯑ ꯇꯣꯛꯏꯔꯖꯨ ꯈꯪ ꯄꯣꯠꯇꯦ ꯅꯠꯇ꯭ꯔꯣ
ꯎꯝ
ꯑꯥ ꯑꯥ ꯑꯗꯨꯅ ꯕꯦꯔꯥ ꯀꯥꯏ ꯍꯥꯏꯕ
ꯑꯁ ꯄꯩꯁꯥꯗꯤ ꯐꯅ ꯂꯧꯋꯦꯍꯦ ꯃꯣꯢ ꯁꯥꯔꯕꯤꯁꯤꯡꯒꯤ ꯃꯇꯧ ꯃꯥꯟꯗꯕꯋꯥꯅꯦ
ꯑꯩꯅꯒ ꯑꯩꯅꯒ ꯊꯧꯔꯤꯕ ꯒꯥꯔꯤꯗꯣ ꯇ ꯇꯁꯦꯡꯅ ꯍꯥꯢꯔꯕꯗꯉꯣ ꯕꯦꯔꯥ ꯌꯥꯔꯣꯏꯒꯦꯗꯤ ꯐꯖꯥꯅ ꯌꯥꯗꯕꯩ
ꯑꯥ ꯑꯍꯨꯝꯂꯛꯇꯤ ꯐ꯭ꯔꯤꯅꯦꯌꯦ ꯑꯗꯨꯒꯤ ꯐ꯭ꯔꯤ ꯍꯥꯏꯖꯦ ꯁꯤꯟꯕ ꯐ꯭ꯔꯤ ꯍꯥꯏꯖꯕ ꯋꯥꯅꯤ ꯃꯥꯏ ꯄꯣꯠ ꯆꯩ ꯂꯩꯕ ꯈꯣꯠꯄ ꯃꯌꯥꯝꯗꯣ
ꯄꯣꯠ ꯆꯩꯩ ꯂꯩꯕꯗꯣ ꯑꯁꯦꯡꯕ ꯍꯥꯏꯒꯦꯕ ꯅꯣꯏꯗ ꯑꯁꯦꯡꯃꯥꯏꯗꯣ ꯄꯣꯠꯆꯩ ꯂꯩꯕꯗ ꯑꯍꯣꯡꯕ ꯍꯥꯞꯆꯤꯜꯂꯛꯑꯗꯤ ꯅꯪ ꯆꯞ ꯃꯥꯟꯅꯗ꯭ꯔꯣ
ꯆꯅꯤꯒ ꯆꯅꯤ ꯀꯨꯟꯊ꯭ꯔꯥ ꯄꯤꯕ ꯆꯅꯤ ꯀꯨꯟ ꯄꯤꯕꯗꯣ ꯃꯣꯏꯗꯤ ꯍꯣꯜꯁꯦꯜ ꯂꯥꯛꯄꯗꯤ ꯆꯅꯤꯈꯛ ꯄꯤꯔꯝꯒꯅꯤ
ꯑꯝ
ꯑꯥ ꯑꯇꯥꯡꯕꯗꯣ ꯆꯥ ꯆꯍꯨꯝ ꯌꯥꯡꯈꯩ ꯆꯥꯝꯃꯔꯤ ꯄꯤꯕꯗꯣ ꯊꯥꯎ ꯑꯊꯥꯕꯗꯣ ꯂꯩꯔ ꯍꯥꯞꯄꯗꯤ ꯅꯪ ꯏꯟꯖꯤꯟꯗꯨꯗꯤ ꯌꯥꯝ ꯐꯗ꯭ꯔꯣ
ꯑꯩꯖꯨ ꯈꯪꯗꯦ ꯑꯩꯖꯨ ꯍꯟꯗꯛ ꯑꯥ ꯏꯕꯥꯢꯒꯤ ꯒꯥꯔꯤꯒꯤ ꯊꯥꯎ ꯅꯨꯡ ꯂꯧꯕ ꯈꯣꯠꯄ ꯑꯥ ꯑꯩ ꯁꯨꯝ ꯊꯥꯏ ꯑꯩ ꯆꯠꯂꯀꯥꯟꯗ ꯑꯗꯨꯗꯒꯤ ꯂꯧ ꯑꯗꯥꯗꯒꯤ ꯂꯧꯔꯛꯑꯣꯅ
ꯑꯩꯈꯣꯏꯅ ꯊꯤꯟꯕ ꯍꯩꯖꯔꯗꯤꯀꯣ ꯑꯩꯈꯣꯏꯅ ꯁꯤꯟꯖꯔꯗꯤ ꯅꯥꯈꯩꯗꯣ ꯁꯦꯡꯉꯗꯕꯅꯤ
ꯁꯤꯟꯕ ꯍꯩꯕ ꯍꯥꯏꯕꯨ ꯏꯔꯥꯢ ꯂꯥꯏꯔꯦ ꯀꯩꯅꯣꯅꯦ ꯕ꯭ꯔꯤꯌꯦ ꯀꯩꯅꯣ ꯑꯩ ꯅꯣꯡꯃ ꯇꯥꯛꯀꯦꯁꯦ ꯅꯉꯣꯟꯗ ꯐꯖꯅ
ꯏꯟꯖꯤꯟ ꯑꯦ ꯒ꯭ꯌꯥꯔ ꯏꯟꯖꯤꯟ ꯑꯣꯢꯟꯗꯨꯕꯨ ꯁꯤꯟꯕ ꯂꯥꯏꯔꯦꯗꯅ ꯃꯈꯥꯗ ꯁꯥ
ꯒ꯭ꯌꯥꯔ ꯑꯣꯜꯗꯨꯁꯨ ꯒ꯭ꯌꯥ ꯒ꯭ꯌꯥꯔ ꯑꯣꯜꯗꯁꯨ ꯆꯞ ꯃꯥꯟꯅꯩꯃꯤ ꯒ꯭ꯌꯥꯔ ꯑꯣꯜꯒꯤꯁꯨꯅꯦ
ꯎꯝ
ꯆꯥꯝꯃ ꯑꯗ ꯊꯥꯗꯣꯛꯑꯒ ꯑꯃꯨꯛ ꯑꯃ ꯑꯃꯗꯨ ꯑꯃꯨꯛ ꯀꯥꯞꯁꯤꯟꯗꯣꯏꯅꯦꯕ
ꯑꯗꯨ ꯑꯃꯗꯣ ꯊꯤꯡ ꯆꯞ ꯃꯥꯟꯅꯕꯅꯦꯌꯣ
ꯥꯏꯔꯣꯏ ꯔꯣꯏꯔꯤ ꯃꯥꯏ ꯃꯈꯥꯒꯤꯗꯨꯗ ꯅꯥꯠ ꯑꯃ ꯌꯥꯎꯋꯦ ꯑꯗꯨ ꯍꯟ ꯇꯣ ꯖꯣ ꯇꯥꯍꯜꯂꯒ ꯃꯊꯛꯀꯤꯗꯣ ꯑꯃꯨꯛ ꯍꯥꯞꯆꯤꯟꯗꯣꯏꯅꯤꯅ ꯑꯗꯨ ꯂꯩꯁꯤꯜꯂꯒ ꯑꯃꯨꯛ
ꯑꯥ ꯏꯟꯖꯤꯟ ꯑꯣꯏꯁꯨ ꯒꯤꯒꯌꯥꯔ ꯑꯣꯏꯟꯒꯁꯨ ꯆꯞ ꯃꯥꯟꯅꯕꯅꯦꯕ ꯒ꯭ꯌꯥ ꯒ꯭ꯌꯥꯔꯑꯣꯏꯜꯁꯨ ꯃꯆꯥ ꯑꯃ ꯌꯥꯎꯕꯅꯦꯕ ꯑꯗꯨꯒ ꯒ꯭ꯌꯥꯔꯑꯣꯏꯜ ꯌꯥꯝ ꯅꯨꯡꯉꯥꯏꯇꯕ ꯅꯈꯣꯏꯅ ꯑꯃꯨꯛ ꯑꯥ ꯀꯩ ꯍꯥꯏꯅꯤ ꯃꯣꯏꯗꯤ ꯑꯃꯨꯛ ꯊꯥꯎ ꯊꯧꯀꯥꯞꯇꯣ ꯊꯥꯎ ꯊꯧꯀꯥꯞꯇꯣ ꯑꯃꯨꯛ ꯆꯪꯉꯦꯕ ꯊꯧꯀꯥꯞꯇꯣ ꯂꯩꯇ꯭ꯔꯗꯤ ꯅꯨꯡꯉꯥꯏꯇꯦꯗꯅ
ꯎꯝ ꯒ꯭ꯌꯥꯔꯑꯣꯏꯜꯁꯨ ꯌꯦꯡꯉꯨꯔꯣ ꯃꯥꯒꯤ ꯑꯩꯈꯣꯏ ꯑꯀꯥꯞꯄꯤ ꯃꯣꯕꯤꯟꯒꯤ ꯇꯥꯏ ꯋꯨꯟ ꯅꯠꯇꯕꯤꯗ ꯑꯃ ꯒ꯭ꯔꯤꯁꯀꯤ ꯇꯥꯏꯞ ꯇꯧꯕ꯭ꯔꯥꯕ
ꯎꯝ ꯇꯧ ꯊꯥꯎ ꯊꯥꯎ ꯑꯃ ꯆꯞ ꯃꯥꯟꯅꯩꯍꯦ ꯃꯥꯅ ꯑꯃꯨꯛ ꯈꯔ ꯇꯦꯜꯂꯛꯀꯅꯤ ꯄꯤꯛꯂꯛꯀꯅꯤ ꯄꯤꯛꯑꯒ ꯑꯩꯈꯣꯏꯒꯤ ꯑꯩꯈꯣꯏꯒꯤ ꯀꯔꯤ ꯍꯥꯏ ꯍꯥꯏꯇꯥꯔꯦꯅꯦ ꯑꯩꯈꯣꯏ ꯊꯥꯎꯁꯦ ꯑꯥ ꯑꯩꯈꯣꯏꯒꯤ ꯃꯆꯤꯟ ꯇꯨꯝꯕ ꯑꯃ ꯂꯩꯅꯦꯕ ꯑꯩꯈꯣꯏ ꯄꯝ ꯄꯝ ꯅꯣꯝꯃꯒꯗꯤ ꯅꯣꯝꯃꯒ ꯀꯥꯞꯇꯣꯏꯅꯦꯕ ꯑꯩꯈꯣꯏꯒꯤ ꯁꯨꯝ ꯀꯥꯞꯄ ꯄꯤ ꯄꯤ ꯄꯤ ꯀꯥꯞꯄ ꯍꯥꯏꯇꯥꯔꯦ ꯊꯥꯎ ꯀꯥꯞꯄ ꯍꯥꯏꯗꯤ ꯑꯩꯈꯣꯏꯒꯤ ꯁꯥꯏ ꯔꯦꯟꯗꯒ ꯊꯥꯎ ꯀꯥꯞꯀ ꯍꯥꯟꯅ ꯍꯨꯝ ꯂꯩꯕꯗꯣ ꯑꯩꯈꯣꯏꯒꯤ ꯃꯆꯥ ꯑꯃ
ꯑꯣ
ꯑꯗꯨꯝꯕꯗꯣ ꯍꯟꯖꯜꯂꯛ ꯕ ꯑꯗꯨꯗ
ꯑꯗꯨꯒꯤ ꯑꯗꯨꯝ ꯀꯩꯅꯣ ꯒ꯭ꯔꯤꯁꯀꯨꯝꯕꯗꯤ ꯑꯗꯨꯗ ꯍꯥꯔ ꯇꯤꯠ ꯇꯤꯠ ꯀꯥꯞꯄꯤꯗꯅ
ꯒ꯭ꯔꯤꯁꯇꯤ ꯍꯥꯞꯄꯣꯏꯌꯦ ꯒ꯭ꯔꯤꯁꯁꯤ ꯃꯅꯨꯡꯒꯤ ꯑꯩꯈꯣꯏꯒꯤ ꯒꯤꯌꯥꯔꯒꯤ ꯎꯡꯕꯝ ꯃꯌꯥꯗꯣ ꯑꯩꯈꯣꯏꯒꯤ ꯀꯤꯛ ꯀꯤꯛ ꯀꯥꯎꯕꯝꯒꯤꯗꯣ
ꯑꯣ
ꯀꯤꯛ ꯀꯤꯛ ꯀꯥꯎꯕꯝꯒꯤ ꯑꯩꯈꯣꯏ ꯃꯍꯪ ꯃꯍꯪ ꯂꯩꯕ ꯑꯗꯨꯗꯒꯤ ꯒꯤꯌꯥꯔꯒꯤ ꯃꯌꯥꯗꯨꯒ ꯍꯥꯡꯗꯣꯛꯑꯀꯥꯟꯗꯅꯦ ꯍꯥꯡꯗꯣꯛꯑꯀꯥꯟꯗ ꯀꯥꯞꯀꯗꯕ ꯑꯗꯨꯅ ꯍꯥꯡꯗꯣꯛꯑ ꯇꯩꯒꯗꯕ ꯑ ꯑꯗꯨ ꯑꯗꯨꯗꯗꯤ ꯀꯥꯞꯄ ꯌꯥꯗꯦ
ꯅꯪ ꯑꯃꯨꯛ ꯃꯨꯛ ꯁꯤꯟꯕꯗꯨ ꯊꯥ ꯀꯌꯥ ꯀꯌꯥ ꯊꯧꯅꯒꯦ
ꯑꯩꯗꯤ ꯁꯣꯡꯆꯤꯟꯕꯨ ꯑꯩꯗꯤ ꯑꯩꯗꯤ ꯊꯥ ꯑꯅꯤꯒꯤ ꯑꯗꯨꯗꯒ ꯄꯨꯡꯆꯤꯟ ꯁꯤꯜꯂꯤꯗ ꯑꯗꯨꯒ ꯑꯍꯝ
ꯑꯩꯅꯒ ꯇꯧꯔꯤꯖꯤꯗꯤ ꯍꯧ ꯍꯧꯖꯤꯛ ꯑꯩ ꯏꯟꯖꯤꯟꯗꯣ ꯕꯦꯔꯥ ꯀ ꯀꯥꯔꯦꯕ ꯀꯥꯔꯦꯗꯤ ꯊꯥꯎ ꯑꯍꯟꯕ ꯍꯥꯞꯄꯖꯨ ꯑꯩꯉꯣꯟꯗ ꯀ ꯀꯥꯟꯅꯕ ꯂꯩꯇ꯭ꯔꯦꯕ
ꯑꯩꯗꯗꯤ ꯄꯨꯔꯥ ꯆꯂꯨ ꯑꯩꯗꯤ ꯑꯗꯨꯝ ꯊꯧꯅꯒꯤꯒꯦ ꯃꯇꯝ ꯈꯔ ꯄꯩꯁꯥ ꯈꯥ ꯈꯔ ꯄꯥꯏꯔ ꯀꯥꯟꯗ ꯁꯦꯝꯃꯒꯦꯅ ꯂꯤꯁꯤꯡ ꯃꯔꯤ ꯃꯉꯥꯃꯨꯛꯇꯤ ꯑꯥ ꯃꯉꯥ ꯕꯧꯗꯤ ꯆꯪꯉꯅꯦꯕ ꯆꯪꯉꯅꯤ ꯍꯥꯏꯕꯗꯤ ꯁꯦꯝꯃꯨ ꯁꯦꯝꯃꯨꯔꯕꯗꯤ ꯃꯤꯉꯣꯟꯗ ꯁꯦꯝꯃꯨꯔꯕꯗꯤ ꯂꯤꯁꯤꯡ ꯇꯔꯥꯃꯊꯣꯏ ꯇꯔꯥꯅꯤꯊꯣꯏ ꯍꯥꯏꯔꯛꯀꯅꯤ
ꯑꯥ ꯑꯩ ꯑꯩꯒ ꯇꯧꯔ ꯅꯣꯡꯃ ꯁꯦꯝꯗꯣꯏꯅꯤ ꯄꯨꯔ ꯊꯥꯎ ꯑꯩ ꯃꯥꯅ ꯄꯥꯡꯈꯠꯂꯛꯑꯅꯤ ꯑꯩꯅ ꯁꯤ ꯁꯤꯗꯣꯛꯄꯒ ꯆꯥꯝꯊꯣꯛꯄ ꯇꯧꯔꯒ ꯃꯥꯅ ꯄꯥꯡꯈꯠꯂꯛꯑꯗꯤ ꯊꯨꯔꯦꯗꯅ
ꯑꯣ
ꯑꯗꯨꯃꯥꯏꯅ ꯇꯧꯔꯒ ꯅꯣꯡꯃ ꯇꯧꯔꯒ ꯁꯦꯝ ꯁꯦꯝꯖꯦꯅ ꯍꯥꯏꯒꯤꯝ
ꯍꯥꯟꯗꯛ ꯍꯦꯛ ꯇꯣꯂꯣꯞ ꯐꯪꯕꯒ ꯁꯤꯟꯇꯣꯛꯑꯅꯤ ꯅꯠꯇꯗꯤ ꯋꯥꯈꯟ ꯏꯅꯨꯡ ꯅꯨꯡꯉꯥꯏꯇ꯭ꯔꯦꯕ
ꯎꯝ ꯑꯣ ꯍꯏꯌꯣ ꯑꯗ ꯅꯪ ꯍꯥꯟꯗꯛꯀꯤꯗꯤ ꯆꯥꯠꯂꯨꯔꯣ ꯃꯊꯪꯗꯅ ꯑꯩ ꯌꯨꯝ
ꯆꯥꯠꯄꯩ ꯃꯇꯝ ꯍꯦꯟꯒꯔꯦ ꯃꯣꯏꯅ ꯊꯥꯔꯛꯄ ꯃꯇꯝꯗꯣ
ꯑꯣ ꯅꯠꯇ꯭ꯔꯒꯅ ꯂꯨꯄꯥ ꯅꯪꯅ ꯂꯩꯖꯔꯨꯔꯒꯀꯣ ꯂꯨꯄꯥ ꯆꯧꯉꯃꯨꯛ ꯆꯥꯆꯥ ꯌꯥꯔꯕꯦꯛꯇ ꯑꯩ ꯍꯪꯉꯛꯀꯦꯅꯦ ꯑꯃꯗꯣ ꯀꯌꯥ ꯄꯤꯒꯦꯅ ꯃꯣꯏꯒꯤꯗꯣ ꯑꯗꯨꯗꯒꯤ ꯑꯃꯨꯛ
ꯁꯤꯟꯕꯨꯗꯤ ꯅꯣꯏ ꯁꯤꯟꯕꯨ ꯌꯥꯏ ꯀꯄ꯭ꯦꯇꯔꯒꯗꯣ ꯁꯦꯡꯗꯣꯛꯄ ꯌꯥꯏ ꯂꯣꯏꯅ ꯀꯄꯦꯇꯔꯗꯣ ꯁꯦꯡꯗꯣꯛꯑꯣ ꯁꯦꯡꯗꯣꯛꯑꯒ ꯀꯥ ꯀꯥꯄꯤꯇꯔꯗꯨꯖꯨ ꯖꯨ ꯇꯣꯏꯅ ꯁꯦꯡꯉꯤ ꯐꯩ ꯑꯩ ꯅꯍꯥꯟ ꯑꯈꯣꯏ ꯏꯕꯥꯏꯗꯣ